ꯎꯝ ꯀꯩꯗꯧꯔꯤꯅꯣ
ꯑꯥ ꯍꯧꯖꯤꯛꯇꯤ ꯆꯥꯛ ꯆꯥꯕ ꯂꯣꯏꯔꯒ ꯂꯩꯌꯦ ꯍꯥ
ꯆꯥꯕ ꯂꯣꯏꯔꯦ
ꯍꯣꯏ ꯆꯥꯕ ꯂꯣꯏꯔꯦ
ꯀꯩ ꯃꯊꯦꯜ ꯆꯥꯔꯦ
ꯎꯝ ꯃꯃꯤ ꯀꯩ
ꯀꯩꯕ
ꯑꯄꯨꯏ ꯑꯄꯨꯅ ꯕꯀꯦ ꯖꯩ ꯍꯣꯏ ꯑꯗꯨꯝ ꯂꯣꯏꯔꯦ ꯅ ꯋꯥꯇꯅꯣ ꯋꯥꯟ ꯃꯥꯁ ꯅꯧ ꯋꯥꯇꯥꯏ ꯍꯣꯏ ꯇꯥꯏꯌꯦ ꯑꯚ ꯀꯨꯄꯦ ꯎ
ꯀꯩ ꯃꯊꯦꯜ ꯆꯥꯒꯦꯕ
ꯁꯤꯗꯤ ꯀꯪꯁꯣꯏ ꯆꯥꯏꯌꯦ
ꯑꯣ ꯉꯥ ꯍꯥꯞꯇ꯭ꯔꯣ
ꯑꯥ
ꯏꯅꯝꯅꯤ ꯁꯥꯏꯌꯦ ꯀꯗꯧꯔꯤꯒꯦ ꯎꯄꯥꯏ ꯂꯩꯇꯦ
ꯀꯥꯡꯁꯣꯏꯗ ꯉꯥ ꯍꯥꯞꯄ꯭ꯔꯥꯕ
ꯉꯥ ꯀꯔꯤꯒꯤ ꯍꯥꯞꯇꯅꯤ
ꯉꯥ ꯍꯥꯞꯇ꯭ꯔꯥꯗꯤ ꯍꯥꯎꯇꯕꯅꯦꯍꯦ
ꯎꯄꯥꯏ ꯂꯩꯇꯦ ꯑꯩꯈꯣꯏꯗꯤ ꯂꯥꯏꯔꯕꯅꯤꯅ
ꯅꯣꯏ ꯂꯥꯏꯔꯝ ꯃꯣꯏꯗ
ꯂꯪꯇꯦꯗ
ꯁꯤ ꯊꯕꯛ ꯆꯠꯄ꯭ꯔꯣ
ꯉꯁꯤ ꯊꯕꯛ ꯆꯠꯇꯦ
ꯀꯩꯒꯤ
ꯊꯕꯛ ꯆꯤꯟꯕꯒꯤ ꯃꯥ ꯢꯔꯨꯒꯗꯧꯕ ꯢꯁꯤꯡ ꯅꯪ ꯀꯩꯗꯧꯔꯤꯅꯣ ꯏꯃꯥꯟꯅꯕꯤ ꯈꯣꯢ ꯂꯣꯏ ꯅꯃꯛ ꯂꯩꯌꯦ ꯍꯧꯖꯤꯛꯇꯤ
ꯍꯥꯎ ꯄꯥꯅ
ꯅꯪꯗꯤ ꯆꯥꯛ ꯆꯔꯕꯣ
ꯆꯔꯦꯝ
ꯌꯣꯔ ꯋꯇ꯭ꯔ ꯋꯤꯜꯕꯤ ꯂꯣꯁ ꯑꯣ ꯕꯤꯀꯣꯁ ꯌꯣꯔ ꯀꯤꯄꯤꯡ ꯑꯥꯎꯠ ꯁꯥꯢꯠꯅ ꯅꯦ꯭ꯌꯔ ꯑꯣꯕ꯭ꯔ ꯗꯤꯌꯔ
ꯅꯪꯉꯣꯟꯗ ꯌꯥꯝ ꯂꯥꯡꯉꯤꯗ ꯅꯣꯏꯔꯣꯝꯗ
ꯍꯣꯁꯇꯦꯜꯗ ꯂꯩꯔꯣ
ꯍꯣꯢ ꯍꯣꯁꯇꯦꯜꯗ ꯂꯩꯌꯦꯅ ꯑꯦꯗꯦꯞ ꯇꯧꯕ ꯇꯥꯔꯦ ꯑꯩꯁꯨ ꯀꯔꯤꯒꯤ ꯊꯕꯛ ꯇꯧꯔꯒ ꯂꯩꯒꯦ
ꯑꯦꯔꯣ
ꯍꯣꯏ
ꯑꯩ ꯍꯣꯡꯉꯣꯏ ꯊꯤꯕ ꯆꯠꯀꯦꯅ ꯂꯩꯔꯤꯅꯦ
ꯀꯅꯥ ꯀꯅꯥꯒ
ꯑꯩꯅꯦ ꯏꯕꯅꯕ ꯍꯤꯡꯁꯨꯅꯦ ꯇꯤꯝꯀꯣꯅꯦ ꯑꯈꯣꯏ ꯆꯠꯀꯦꯅ ꯂꯩꯔꯝꯕ
ꯑꯦ ꯅꯨꯡꯉꯥꯏꯀꯣ ꯃꯤ ꯃꯆꯥꯗꯤ
ꯅꯨꯡꯉꯥꯏꯕꯅꯦ ꯑꯩꯈꯣꯏꯗꯤ
ꯅꯨꯡꯉꯥꯏꯊꯣꯛ ꯑꯣꯢ ꯅꯨꯡꯉꯥꯏꯊꯣꯛꯑꯣ ꯅꯨꯡꯉꯥꯏꯊꯣꯛꯑꯣ ꯅꯣꯢ ꯅꯨꯡꯉꯥꯏꯇ꯭ꯔꯗꯤ ꯀꯅꯥꯅ ꯅꯨꯡꯉꯥꯏꯒꯅꯤ
ꯑꯗꯣ ꯅꯪꯗꯤ ꯅꯆꯤꯟ ꯅꯅꯥꯎ ꯀꯌꯥꯁꯨꯒꯦ
ꯑꯩ ꯏꯆꯤꯟꯅꯥꯎ ꯃꯔꯤ
ꯅꯣꯢ ꯃꯔꯤ
ꯍꯣꯏ
ꯀꯅꯥꯅ ꯑꯍꯟ ꯑꯣꯏꯕ
ꯑꯩꯅ ꯑꯍꯟ
ꯑꯣ ꯑꯗꯨꯗꯤ ꯐꯩꯅꯦ ꯅꯪ ꯀꯨꯁꯤ ꯇꯧꯔꯝꯃꯅꯤ ꯑꯗꯨꯗꯤ
ꯍꯥꯥ
ꯅꯪ ꯀꯨꯁꯤ ꯇꯧꯔꯝꯃꯅꯤꯕ
ꯑꯩ ꯈꯨꯁꯤ ꯇꯧꯗꯦꯗ ꯑꯩꯗꯤ ꯑꯩ ꯑꯄꯥꯃꯕ ꯇꯧꯕ ꯐꯪꯗꯦ ꯑꯩꯅ ꯈ꯭ꯋꯥꯏꯗꯒꯤ ꯑꯍꯥꯥꯟ ꯑꯣꯏꯕꯤ ꯎꯄꯥꯏ ꯂꯩꯇꯦ ꯇꯧꯕ ꯐꯪꯗꯦ ꯑꯈꯣꯢ ꯒꯤ ꯎꯄꯥꯏ ꯂꯩꯇꯦ
ꯑꯦ
ꯑꯦ ꯍꯧꯖꯤꯛ ꯀꯩꯗꯧꯔꯤꯕ
ꯎ
ꯍꯣꯏ
ꯁꯨꯝ ꯐꯝꯃꯒ ꯂꯩꯗ ꯆꯥꯛ ꯆꯕꯥ ꯂꯣꯢꯔꯒ
ꯈꯨꯁꯤ ꯇꯧꯕꯤꯌꯨ ꯍꯜꯂꯣ ꯇꯥꯕ꯭ꯔꯣ
ꯍꯌꯦꯡ
ꯀꯩ ꯍꯥꯏꯕ
ꯑꯩꯈꯣꯢ ꯀꯥꯢ ꯊꯣꯛꯒꯅꯤ ꯍꯥꯢꯗꯥꯢ ꯍꯌꯦꯡ
ꯍꯥ ꯐꯖꯅ ꯇꯥꯗꯦ ꯅꯪꯒꯤ
ꯃꯤ ꯍꯣꯡꯕ ꯃꯜꯂꯦ ꯅꯣꯢ
ꯍꯣꯏ ꯆꯥꯛ ꯆꯥꯔꯕ꯭ꯔꯣ
ꯆꯥꯔꯦ
ꯑ ꯀꯔꯤ ꯌꯦꯟꯖꯥꯡ ꯆꯥꯢꯌꯦ
ꯁꯤ ꯑꯣꯛ ꯑꯣꯛꯅꯦ ꯑꯗꯨ ꯑꯗꯨꯒꯥ ꯁꯧꯒ꯭ꯔꯤ
ꯑꯣ ꯍꯥꯎꯕ꯭ꯔꯣ
ꯍꯥꯎ ꯎꯝ ꯅꯣꯏꯗꯤ
ꯌꯥꯝ ꯆꯥꯈ꯭ꯔꯣ ꯑꯥ ꯑꯩꯈꯣꯏꯗꯤ ꯀꯥꯡꯁꯣꯏ ꯆꯥꯏꯌꯦ ꯉꯁꯤꯗꯤ ꯀꯥꯡ ꯁꯣꯏ ꯑꯗꯨꯒ ꯊꯥꯡꯖꯤꯡꯒꯤ ꯃꯣꯔꯣꯛ ꯆꯥꯏ
ꯑꯣ ꯃꯣꯔꯣꯛ ꯁꯥꯕ꯭ꯔꯣ
ꯑꯣ ꯁꯥꯏꯌꯦ
ꯍ ꯍꯦ
ꯍ
ꯅꯣꯢ ꯃꯤ ꯀꯌꯥ ꯂꯩꯔꯤꯅꯣ
ꯍꯧꯖꯤꯛ ꯔꯥ
ꯍꯣꯏ
ꯍꯧꯖꯤꯛꯗꯤ ꯑꯥ ꯃꯤ ꯑꯅꯤ ꯂꯩ ꯃꯥ ꯄꯥꯟꯗ ꯂꯩ ꯃꯤ ꯑꯅꯤ ꯑꯩꯈꯣꯏꯒꯤ ꯇꯦꯔꯦꯁꯇ
ꯑꯣ ꯅꯣꯏꯔꯣꯝꯗ ꯅꯣꯡ ꯇꯥꯕ꯭ꯔꯥ ꯇꯥꯗꯕ꯭ꯔꯣ
ꯑꯥ ꯇꯥꯔꯦ
ꯇꯥꯢꯌꯦ
ꯍꯣꯏ
ꯍꯧꯖꯤꯛꯇꯤ
ꯍꯧꯖꯤꯛꯇꯤ ꯇꯥꯗꯦ ꯉꯁꯥꯏꯗꯤ ꯇꯥꯏ
ꯑꯩꯈꯣꯢꯔꯣꯝꯗꯤ ꯍꯧꯖꯤꯛꯁꯨ ꯇꯥꯏꯑꯦ
ꯍꯧꯖꯤꯛꯁꯨ ꯑꯣ ꯑꯗꯨꯗꯤ ꯅꯨꯡꯉꯥꯏꯅꯤꯌꯦ ꯍꯣꯏ
ꯅꯣꯏ ꯅꯣꯏꯔꯣꯝꯗꯁꯨ ꯇꯥꯔꯛꯀꯗꯕ ꯃꯥꯜꯂꯦ
ꯇꯥꯗꯦ
ꯑꯩꯅ ꯍꯥꯏꯕꯗꯤ ꯇꯥꯔꯛꯀꯗꯕ ꯃꯥꯜꯂꯦꯕ ꯉꯥꯏꯍꯥꯛ ꯍꯣꯔꯦꯟ ꯂꯩꯔꯒ
ꯑ ꯈꯟꯗꯦꯗ
ꯅꯣꯏꯁꯤ ꯏꯝꯐꯥꯜꯗ ꯂꯩꯔꯣ ꯅꯥꯈꯨꯜꯗ ꯂꯩꯔꯤꯔꯣ
ꯏꯝꯐꯥꯜꯗ ꯂꯩꯌꯦ
ꯅꯈꯣꯏꯁꯨ ꯏꯝꯐꯥꯜꯗ ꯂꯩ ꯍꯥ ꯍꯣꯏ ꯏꯝꯐꯥꯜꯗ ꯂꯩꯌꯦ ꯑꯩꯈꯣꯏ ꯑꯩꯈꯣꯏꯁꯨ ꯅꯈꯣꯏꯁꯨ ꯂꯩꯕ꯭ꯔꯥ ꯏꯝꯐꯥꯜꯗ
ꯑꯩꯈꯣꯏꯁꯨ ꯏꯝꯐꯥꯜꯗ ꯂꯩꯌꯦ ꯎꯝ ꯑꯥꯏꯐꯣꯟꯗ ꯀꯦꯕ
ꯅꯁꯤ ꯇꯣ ꯀꯔꯤ ꯀꯔꯤ ꯇꯧꯔꯒ ꯂꯩꯌꯦ ꯅꯪꯗꯤ
ꯉꯁꯤ ꯍꯥꯏꯕ꯭ꯔꯣ ꯍꯨꯖꯤꯛ ꯍꯥꯏꯕ꯭ꯔꯣ
ꯅꯁꯤ ꯅꯁꯤ
ꯉꯁꯤ
ꯍꯣꯏ
ꯉꯁꯤ ꯑꯌꯨꯛ ꯍꯧꯒꯠꯂꯦꯀꯣ
ꯍꯣꯏ
ꯑꯗꯨꯒ ꯆꯥꯛ ꯆꯥꯔꯦ
ꯑꯥ
ꯑꯗꯨꯒ ꯑꯗꯨꯝ ꯒꯦꯝꯒꯨꯝꯕ ꯁꯅꯥꯔꯒ ꯂꯩꯌꯦ ꯑꯗꯨꯒ ꯄꯨꯡ ꯑꯦꯂꯦꯚꯦꯟ ꯇꯥꯔꯛꯄꯗ ꯏꯅꯥꯎꯅꯨꯄꯥꯕꯨ ꯍꯣꯁꯄꯤꯇꯥꯜ ꯊꯤꯜꯂꯦꯀꯣ ꯆꯀꯥꯕꯤꯌꯦ ꯑꯗꯨꯒ ꯍꯜꯂꯛ ꯑꯒ ꯕꯣꯜ ꯁꯥꯟꯅꯕ ꯆꯠꯂꯒ ꯍꯨꯖꯤꯛ ꯆꯥꯛ ꯆꯥꯕ ꯂꯣꯏꯔꯒ ꯐꯝꯃꯦ
ꯑꯣ ꯑꯗꯨ ꯀꯔꯤ ꯒꯦꯝꯁ ꯁꯥꯟꯅꯩ ꯁꯥꯟꯅꯩꯌꯦ ꯅꯪ
ꯑꯩꯗꯤ ꯕꯣꯜ ꯁꯟꯅꯩꯌꯦꯗ
ꯑꯥ ꯑꯥꯏ ꯃꯤꯟ ꯐꯣꯟꯗ
ꯅꯠꯇꯦꯍꯦ ꯏꯁꯥ ꯁꯥꯟꯅꯥꯕꯅꯦꯍꯦ
ꯑꯥ
ꯋꯥꯏ ꯎꯝ
ꯑꯣ
ꯅꯈꯣꯏꯗꯤ ꯍꯧꯖꯤꯛꯀꯥꯟꯗꯤ ꯐꯨꯠꯕꯣꯜ ꯃꯦꯠꯆ ꯌꯦꯡꯕ꯭ꯔꯣ ꯕꯣꯜ ꯋꯥꯔꯜ ꯀꯞꯀꯤ
ꯍꯣꯏ ꯉꯁꯤ ꯅꯏꯟ ꯊꯥꯔꯇꯤꯗ ꯂꯩꯕꯅꯦ
ꯑ
ꯉꯁꯤ ꯅꯥꯏꯟ ꯊꯥꯔꯇꯤꯗ ꯏꯪꯂꯦꯟ ꯂꯩꯕꯅꯦꯅꯦ
ꯑꯣ
ꯁꯤ ꯐꯅꯦꯕꯥ ꯅꯪ ꯔꯣꯅꯥꯜꯗꯣꯔꯣ ꯃꯦꯁꯤꯔꯣ
ꯑꯩꯗꯤ ꯃꯦꯁꯤꯅꯦ ꯃꯦꯁꯤꯒꯤ ꯐꯦꯟꯅꯦ ꯕꯤꯛ ꯐꯦꯟꯅꯦ
ꯃꯦꯁꯤꯗꯤ ꯍꯩꯇꯦ ꯍꯩꯁꯨ ꯍꯩꯇ꯭ꯔꯒ
ꯑꯌꯥ ꯅꯥꯠꯇꯦꯗꯥ ꯅꯟꯤ ꯅꯟꯤ ꯅꯩꯅꯣꯗꯣ ꯐꯦꯟ ꯃꯥꯂꯦ ꯑꯣ ꯑꯔ ꯑꯔꯖꯦꯟꯇꯤꯅꯥ ꯐꯦꯟꯅꯦ ꯑꯩꯗꯤ
ꯑꯣ
ꯅꯥꯟꯗꯤ
ꯑꯩꯈꯣꯏꯗꯤ ꯔꯣꯅꯦꯜꯗꯣꯅꯤ ꯔꯣꯅꯦꯜꯗꯣ
ꯑꯣ
ꯍꯟꯗꯛꯒꯤ ꯋꯥꯔ꯭ꯜꯀꯞ ꯀꯣ ꯍꯟꯗꯛꯒꯤ ꯋꯥꯔ꯭ꯜꯀꯞ ꯔꯣꯅꯥꯜꯗꯣ ꯅꯠꯇ꯭ꯔꯒꯅ ꯕꯥꯄꯦ ꯂꯧꯒꯅꯤ ꯚꯖꯟ ꯚꯤꯖꯟ ꯅꯍꯥꯟ ꯑꯩꯈꯣꯏ ꯌꯦꯡꯂꯨꯑꯦꯕꯀꯣ
ꯑꯣ
ꯑꯗꯨꯗ ꯍꯥꯏꯔꯛꯑꯦꯕ ꯑꯥꯔꯖꯦꯟꯇꯤꯅꯥꯗꯤ ꯁꯨꯝꯅꯣ ꯂꯧꯔꯣꯏꯍꯦ
ꯀꯔꯤꯒꯤ
ꯃꯣꯏ ꯂꯥꯏ ꯌꯦꯡꯕꯗꯨꯅ ꯑꯩ ꯍꯥꯏꯔꯛꯑꯦꯕꯀꯣ ꯃꯣꯏꯗꯣ
ꯅꯠꯇꯦ ꯄꯟꯆꯤꯟ ꯊꯤꯒꯅꯣ
ꯁꯦꯡꯕꯅꯦꯍꯦ
ꯑꯌꯥ ꯎꯦꯁ ꯎ ꯅꯥꯜꯗꯣꯗꯤ ꯍꯥꯏꯇꯦ ꯗꯥ
ꯔꯣꯅꯥꯜꯗꯣꯒ ꯕꯥꯄꯦꯗꯣ
ꯑꯥ
ꯃꯆꯤꯟ ꯃꯅꯥꯎꯅꯦꯕ
ꯑꯣ
ꯑꯩꯗꯤ ꯅꯪ ꯃꯆꯤꯟ ꯊꯤꯕ ꯃꯥꯜꯂꯦ
ꯅꯥꯜꯗꯣꯒ ꯕꯥꯄꯦꯁꯦ ꯃꯆꯤꯟ ꯃꯅꯥꯎꯅꯦ ꯔꯣ ꯅꯦꯜ ꯕꯥꯄꯦꯁꯦ
ꯑꯥ
ꯑꯉꯥꯡ ꯑꯣꯏꯔꯤꯉꯩꯗꯒꯤ ꯑꯗꯨꯝ ꯃꯥꯒꯤ ꯐꯦꯟꯁꯅꯦꯕ ꯔꯣꯅꯥꯜꯗꯣꯒꯤ
ꯑꯦ ꯃꯆꯤꯟ ꯊꯤꯒꯅꯨ ꯈꯟꯗꯦꯗ ꯑꯥꯏꯗꯤ
ꯑꯣꯏ ꯅꯦ ꯆꯍꯤꯗꯣ
ꯑꯥ
ꯑꯣ ꯃꯗꯤ ꯔꯣꯅꯥꯜꯗꯣꯗꯤ ꯆꯍꯤ ꯀ꯭ꯌꯥ ꯁꯨꯔꯦ
ꯔꯣꯅꯥꯜꯗꯣ
ꯍꯣꯏ
ꯐꯣꯔꯇꯤ ꯇꯨ ꯔꯣꯅꯥꯜꯗꯣ
ꯐꯣꯔꯇꯤ ꯇꯨ ꯃꯒꯤ ꯗꯦꯠ ꯑꯣꯐ ꯕꯤꯔꯠ
ꯀ꯭ꯌꯥ ꯍꯥꯏꯕ꯭ꯔꯣ ꯈꯥꯡꯗ꯭ꯔꯦ ꯃꯤꯁꯤꯗꯤ
ꯄꯦꯁꯤꯗꯤ ꯇꯤꯟꯇꯦ ꯐꯣꯔ ꯖꯨꯟꯅꯦ
ꯃꯦꯁꯤꯗꯤ ꯊꯥꯔꯇꯤ ꯁꯕꯦꯟ ꯈꯛꯇ ꯉꯥꯏꯔꯦꯕ
ꯍꯣꯏ ꯊꯔꯇꯤ ꯁꯦꯚꯦꯟ ꯍꯣꯏ
ꯔꯣꯅꯥꯜꯗꯣꯗꯤ ꯃꯥꯒꯤ ꯄ꯭ꯔꯥꯏꯝꯗ ꯌꯦꯡꯉꯣꯅꯦ ꯃꯦꯁꯤꯗꯤ ꯍꯧꯖꯤꯛ ꯀꯟꯅ ꯁꯥꯟꯅꯕ ꯉꯝꯃꯦ ꯉꯝꯃꯦ ꯉꯝꯔꯤꯕꯅꯦ ꯑꯗꯣ ꯃꯥꯁꯨ ꯆꯦꯟꯗ꯭ꯔꯦ ꯀꯩꯗꯧꯕ꯭ꯔꯥ
ꯅꯥꯠꯇꯦꯗ
ꯔꯣꯅꯥꯜꯗꯣꯗꯤ ꯃꯥꯒꯤ ꯗꯤꯁꯤꯄ꯭ꯂꯤꯟ ꯂꯩꯔꯒ ꯍꯥꯔꯗ ꯋꯥꯛꯅ ꯍꯧꯖꯤꯛꯐꯥꯎ ꯁꯟꯅꯔꯤꯕꯅꯦꯕ
ꯑꯥꯏ ꯃꯦꯁꯤꯒꯤ ꯀꯥꯔꯟ ꯇꯟꯗꯤꯅ
ꯑꯗꯣ ꯃꯦꯁꯤꯕꯨ ꯄꯥꯝꯕꯗꯣ
ꯑꯧ
ꯀꯔꯝꯕ ꯖꯒꯥꯗꯒꯤ ꯄꯥꯝꯕ꯭ꯔꯣ ꯃꯦꯁꯤꯕꯨ
ꯂꯣꯏꯅꯃꯛ ꯃꯥ ꯃꯥꯒꯤ ꯑꯦꯇꯤꯇꯨꯠ ꯃꯥꯒꯤ ꯁꯦꯟꯅ ꯁꯥꯟꯅꯕ ꯃꯥꯒꯤ ꯎꯝ ꯂꯣꯏꯌꯦꯜꯇꯤ ꯂꯣꯏꯅꯃꯛ ꯄꯥꯝꯃꯦ ꯑꯩꯗꯤ
ꯑꯗꯨꯗꯤ ꯅꯪꯁꯨ ꯐꯦꯟ ꯑꯆꯧꯕꯅꯤꯅꯦ ꯃꯤꯁꯤꯒꯤ
ꯍꯣꯏ ꯑꯆꯧꯕꯅꯦ
ꯅꯪꯒꯤ ꯐꯦꯃꯤꯂꯤ ꯃꯤ ꯑꯥ ꯃꯤ ꯀꯌꯥꯕꯨꯅꯣ ꯗꯣ ꯐꯦꯟꯁꯦ
ꯑꯩꯈꯣꯏꯔ ꯑꯩꯈꯣꯏ ꯃꯤ ꯃꯔꯤ ꯂꯩ
ꯃꯤ ꯃꯔꯤ ꯔꯣꯅꯥꯜꯗꯣ ꯐꯦꯟꯁꯔ ꯂꯣꯏꯅꯃꯛ
ꯑꯈꯣꯏ ꯑꯍꯟꯗꯣ ꯃꯦꯁꯤꯅꯦ ꯍꯦ
ꯑꯥ